ꯑꯣ ꯀꯩꯗꯧꯔꯦ ꯅꯣꯏ ꯇꯧ
ꯑꯁ ꯍꯧꯖꯤꯛꯀꯤ ꯆꯥꯛ ꯌꯦ ꯏꯟꯁꯥꯡ ꯊꯣꯡ ꯂꯣꯏꯔꯒ ꯑꯗꯨ ꯊꯣꯡꯕꯜ ꯂꯅꯨꯡꯒ ꯂ
ꯑꯦ ꯑꯦ ꯅꯪꯅ ꯊꯣꯡꯕ꯭ꯔꯥ
ꯉꯗꯤ ꯑꯩꯒꯤ ꯇꯥꯟ ꯃꯤ ꯂꯩ ꯂꯩꯗꯦꯕ ꯂ ꯑꯩꯅ ꯊꯕ ꯇꯥꯕ
ꯑꯣ ꯆꯠ ꯆ ꯅꯪ ꯉꯁꯤꯁꯨ ꯊꯕꯛ ꯆꯠꯄ꯭ꯔꯣ
ꯆꯠꯄꯦ ꯉꯁꯤꯗꯤ
ꯑꯣ
ꯑꯖ ꯑ ꯊ ꯑꯩꯇ ꯑꯦꯗ ꯆꯂ ꯊꯧꯒ ꯊ ꯊꯅ
ꯑꯆꯥ ꯑꯠꯆꯥ ꯍꯥꯏꯅ
ꯆꯥ ꯍꯔꯒ ꯁꯒꯔꯤ
ꯎꯝ ꯁꯧꯒꯔꯤ ꯌꯥ ꯊꯣꯡ ꯍꯣꯏ ꯁꯧꯒꯔꯤꯒ ꯆꯥꯕꯗꯣ ꯍꯥꯎꯕꯅꯤꯗ
ꯆꯥ ꯅꯤ
ꯑꯣ ꯑꯩꯈꯣꯏꯁꯨ ꯉꯁꯤꯁꯦ
ꯎꯝ
ꯌꯨꯝꯗ ꯌ ꯌꯨꯝꯗ ꯌꯣꯛꯄ ꯌꯦꯟꯗꯣ
ꯍꯣꯏꯁ ꯑꯗꯨꯗꯤ
ꯑꯗꯨ ꯑꯗꯨ ꯈꯊꯣꯛꯄ
ꯑꯁ
ꯈꯪꯗꯦ ꯑꯗꯨ ꯊꯣꯡꯉꯒ ꯂꯩꯕꯅꯤ ꯍꯧꯖꯤꯛ
ꯑꯁ ꯑꯗꯨꯅꯨꯡꯉꯥꯏꯔꯗꯤ ꯉꯁꯤ ꯉꯁꯤꯒꯤ ꯃꯦꯁꯀꯤꯗꯤ ꯅꯨꯡꯉꯥꯏꯔꯅꯤꯈꯥꯏꯕ ꯌꯥꯔꯒꯣ
ꯍꯣꯏ ꯍꯣꯏ ꯑꯁ ꯉꯁꯤꯗꯤ ꯐꯖꯅ ꯅꯅꯥꯈꯥꯏꯗꯧꯔꯦ
ꯑꯁ ꯉꯝꯗ꯭ꯔꯗꯤ ꯂꯣꯏꯔꯦ ꯋꯥꯔꯀꯥꯔ ꯂꯣꯏꯔꯦ
ꯑꯗꯨꯅꯤ ꯂꯥꯁꯀꯤꯗꯤ ꯉꯝꯕ ꯉꯝꯗꯕ ꯍꯩꯕꯗꯤ ꯇꯝꯕꯗꯤ ꯈꯔ ꯂꯨꯕꯀꯣ ꯍꯧꯖꯤꯛ
ꯍꯣꯏ ꯃꯣꯏꯅꯤ ꯃꯦꯁꯅꯤꯀꯣ ꯍꯣꯏ ꯃꯤ ꯍꯧꯖꯤꯛ ꯁꯦꯀꯦꯟꯗ ꯑꯣꯚꯔ ꯔꯦꯡꯀꯤꯡ ꯂꯩꯕꯅꯦꯕ
ꯑꯣ
ꯑꯔꯖꯦꯟꯇꯤꯅꯥꯅ ꯐꯥꯥꯁ ꯃꯣꯜꯅ ꯁꯦꯀ ꯂ
ꯑ
ꯐ꯭ꯔꯦꯟꯁꯅ ꯊ꯭ꯔꯥ ꯍꯥꯏꯕ
ꯃꯣꯏꯁꯨ ꯀꯤꯗꯕ ꯌꯥꯗꯕ
ꯑꯁ ꯃ ꯃꯥꯥꯟꯂꯦ ꯃꯣꯏꯁꯨ ꯐꯣꯇꯣꯒ꯭ꯔꯥꯐꯁꯨ ꯈꯔ ꯀꯤꯔ ꯂꯩꯕꯅꯦ ꯎꯝ ꯏꯁꯄꯦꯟꯁꯨꯅꯤ ꯌꯥꯅꯦ ꯉꯅꯤ ꯍꯥꯏꯅꯤꯡꯉꯥꯏꯗꯤ ꯃꯣꯏꯗꯤ ꯁꯤꯌꯣꯔ ꯑꯣꯏꯅꯤꯡꯉꯥꯏ ꯃꯣꯏ ꯑꯅꯤꯗꯤ ꯊꯥꯖꯕ ꯉꯝꯂꯣꯏ ꯭ꯂꯦꯁꯨ ꯃꯣꯏꯁꯨ ꯌꯥꯅꯤ ꯌꯥꯅꯤ ꯁꯪꯉꯣ ꯅꯠꯇꯕ ꯑꯣꯏꯅꯤꯅꯀꯣ
ꯑ ꯑꯃꯂꯣꯝꯗ ꯐꯣꯇꯣꯒ ꯁꯤꯔꯣ ꯍꯥꯏꯔꯣ ꯑꯗꯨ ꯑꯇꯣꯞꯄ ꯂꯧꯔꯁꯨ ꯑꯩꯗꯤ ꯍꯥꯏꯗꯤ ꯅꯪꯒꯤꯗꯤ ꯄꯤꯅꯤꯡꯗꯕꯀꯣ ꯍꯣ ꯂꯧꯕꯗꯣ ꯑꯇꯣꯞꯄꯅ ꯂꯧꯔꯗꯤ ꯐꯔꯦ ꯌꯥꯏꯔꯦ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
ꯅꯣꯔꯋꯦꯔꯥ ꯄ꯭ꯔꯥꯖꯥ ꯂꯥꯎꯁꯅꯨ ꯑꯗꯅ ꯁꯤꯔ ꯌꯥꯔꯦ ꯍꯥꯏ
ꯏꯪꯂꯦꯟꯒꯨꯝꯕ ꯐ꯭ꯔꯦꯟꯁꯀꯨꯝꯕ ꯎ ꯂꯧ ꯃꯤ ꯂꯧꯔꯁꯨ ꯂꯨꯕ ꯎꯖꯦꯟꯁꯤꯅ ꯑꯃꯨꯛ ꯃ ꯅꯋꯥ ꯖꯤꯜ ꯑꯣꯏꯔꯦ ꯑꯩꯈꯣꯏꯗꯤ ꯌꯦꯡꯅꯤꯡꯉꯥꯏ ꯐꯥꯎ ꯀꯉꯅꯤ ꯍ ꯐꯅꯤ
ꯑꯩꯁꯨ ꯁꯨꯃꯥꯏꯅ ꯈꯜꯂ ꯂꯩꯦ ꯂꯧꯅꯤꯡ ꯂꯧꯅꯤꯡꯕ ꯂꯧꯁꯅꯨ ꯑꯩꯒꯤ ꯁꯥꯎꯔꯔꯣꯏꯦꯅꯀꯣ ꯑꯗꯣ ꯑꯃꯥꯗꯨꯗꯤ ꯁꯨꯞ ꯂꯧꯧ ꯂꯧꯔꯨꯅꯨ ꯍꯥꯏꯕ
ꯌꯥꯏ
ꯑꯁ ꯃꯣꯏꯣꯏ ꯃꯁꯤꯁꯤꯁꯨ
ꯂꯣꯏꯔꯦ ꯃꯣꯏꯗꯤ ꯄꯨꯔ ꯐꯥꯕ ꯉꯗ ꯍꯦꯟꯒꯥꯄꯅꯤꯅꯦ ꯃꯣꯏ ꯆꯥꯟꯁꯁꯨ ꯍꯟ ꯋꯥꯡꯅꯤꯅꯀꯣ ꯆꯥꯟꯁꯇꯣ ꯃ ꯃꯩꯗꯤ ꯋꯥ ꯁ ꯉꯥꯡꯅꯤꯡꯉꯥꯏ ꯂꯩꯕꯅꯦꯕ ꯇꯦꯟ ꯇꯦꯟ ꯐꯠꯇꯕ ꯃꯤ ꯉꯥꯛꯇꯅꯥꯅꯤꯅ ꯑꯗꯨꯒ ꯑꯗꯨ ꯑꯗꯨꯒꯤ ꯃꯔꯨꯞ ꯑꯃꯗ ꯃꯥꯅ ꯑꯗꯨꯝ ꯒꯣꯠ ꯆꯔꯒ ꯂꯩꯅꯤꯅ ꯑ ꯌꯥꯔꯦ ꯗꯤꯕꯦꯠ ꯇꯧꯔ ꯁꯨꯝ ꯉꯝ ꯉꯝꯗꯦ ꯅꯝꯁꯇꯣꯗ
ꯄꯨꯅꯤꯡꯉꯥꯏ ꯉꯥꯏꯕꯅꯤꯅꯦ ꯃꯩꯁꯦ
ꯃꯅꯤ ꯆꯃꯦ
ꯌ ꯍꯥꯏ ꯈꯁ
ꯅꯣꯏ ꯇꯝꯄꯥꯛꯗ ꯅꯣꯡ ꯆꯨꯕ꯭ꯔꯥ
ꯆꯨꯝꯃꯁꯤꯗꯤꯦ ꯃꯔꯥꯁꯨꯃ ꯁꯤ
ꯀꯔꯤ ꯍꯥꯏꯕ
ꯦ ꯂꯙꯥꯕꯥ ꯍꯒ
ꯑꯣ ꯑꯁ ꯑꯩꯈꯣꯏꯗꯗꯤ ꯅꯦꯠꯁꯦ ꯅꯨꯡꯉꯥꯏꯗꯕ ꯃꯥꯜꯂꯤ ꯅꯦꯅꯦ
ꯈꯪꯒꯦ ꯑꯗꯨꯕꯨꯗꯤ ꯑꯗꯨ ꯑꯣꯏꯔꯔꯕꯣꯏ ꯌꯥꯏ ꯃ ꯆꯟꯇꯥꯁꯤ ꯗ
ꯎꯝ ꯑꯁ ꯍꯟꯗꯛꯁꯤꯗꯤ ꯑꯩꯈꯣꯏꯁꯦ
ꯎꯝ
ꯇꯥꯏꯀꯣ
ꯇꯥꯏ ꯇꯥꯏ
ꯇꯂꯨꯞꯞ ꯇꯂꯣꯞ ꯇꯂꯣꯞꯁꯤꯦ ꯊꯤꯗꯕꯅ ꯐꯔꯅꯤꯗ ꯀꯣ ꯕꯤꯖꯤꯅꯦꯁ ꯑꯣꯏꯅ ꯇꯧꯅꯤꯡꯉ ꯈꯟꯕꯅ ꯐꯔꯦ
ꯐꯔꯦ ꯑꯖꯅ ꯔꯅꯤ ꯌ ꯄꯥ
ꯎꯝ
ꯄ꯭ꯔꯥꯏꯚꯦꯠ
ꯑꯗꯨꯒ ꯇꯂꯣꯞꯁꯤꯦ ꯑ ꯇꯂꯣꯞꯁꯦ ꯍꯥꯏꯕꯗꯤ ꯑꯩꯈꯣꯏꯒꯨꯝꯕ ꯄꯩꯁꯥ ꯄꯥꯏꯗꯕ ꯃꯤꯁꯤꯡꯗꯤ ꯈꯔ ꯎꯄꯥꯏ ꯂꯩꯇꯕꯀꯣ
ꯍꯣꯏ
ꯂꯩꯕꯁꯤꯡꯅ ꯊꯕꯥꯛ ꯐꯥꯎ ꯊꯣꯛꯗ꯭ꯔꯤꯉꯩꯗ ꯃꯅꯨꯡꯗ ꯂꯣꯏ ꯂꯧꯈ꯭ꯔꯕꯅꯤꯅ ꯍꯧꯖꯤꯛ ꯇꯝ ꯂꯩꯔꯤꯉꯩꯁꯤꯗ ꯄꯩꯁꯥ ꯇꯥꯜꯅꯒ ꯈꯔ ꯕꯤꯖꯤꯅꯦꯁ ꯃꯆꯥ ꯑꯣꯏꯁꯅꯨ ꯑꯗꯨꯝ ꯆꯥꯔꯒ ꯊꯛꯑꯒ ꯊꯛꯑꯒ ꯍꯤꯡꯅꯤꯡꯉꯦ ꯈꯛꯀꯤꯁꯨ ꯇꯥꯟꯗ꯭ꯔꯗꯤ ꯌꯥꯗꯕ ꯀꯣ
ꯑꯁ ꯎꯝ ꯔꯤ ꯕꯤꯖꯤꯅꯦꯁ ꯇ ꯍꯁꯔ ꯈꯥꯟꯗꯅꯤ
ꯎꯝ
ꯃꯅꯤꯄꯨꯔꯒꯤ ꯁꯤꯆꯨꯋꯦꯁꯟꯅ ꯃꯔꯝ ꯑꯃ ꯍꯥꯏꯇꯦ ꯍꯥꯏ ꯀꯥꯟꯗ ꯑꯃꯨꯛ ꯑꯗꯨ ꯑꯩꯈꯣꯏꯗ ꯋꯥꯅꯤꯡꯉꯥꯏ ꯑꯃꯨꯛ ꯟꯔ ꯃ ꯍꯥꯠꯇ
ꯕꯤꯖꯤꯅꯦꯁ ꯍꯥꯎꯗꯣꯏꯁꯦ
ꯍꯣꯏ
ꯏꯁꯤꯡ ꯏꯁꯤꯡꯒꯨꯝꯕ ꯌꯥꯔꯨꯝꯒꯨꯝꯕ ꯉꯥꯔꯤ ꯉꯥꯔꯤꯗꯣ ꯅꯪꯅ ꯂꯩꯕ ꯍꯩꯔꯗꯤꯀꯣ
ꯎꯝ
ꯥꯔꯤꯒꯤ ꯕꯤꯖꯤꯅꯦꯁꯁꯦ ꯄꯩꯁꯥ ꯌꯥꯝ ꯂꯧꯋꯦ ꯍꯥꯏꯌꯦꯦ ꯑꯁꯤꯁꯦ ꯕꯤꯖꯤꯅꯦꯁ ꯍꯤꯡꯅꯤꯡꯉꯥꯏꯁꯤ ꯌꯥꯝ ꯐꯩ ꯍꯥꯏꯕꯀꯣ
ꯎꯝ
ꯑꯗꯨꯒꯤ ꯅꯪ ꯇꯝꯄꯥꯛꯇ ꯂꯩꯕꯅꯤꯅ ꯉꯥꯔꯤꯒꯤꯗꯣ ꯂꯥꯏꯟ ꯐꯥꯎꯅꯔꯒ ꯀꯣ
ꯁꯗꯖꯤ ꯐꯣꯂ ꯂꯩꯉ ꯃ
ꯑꯥ
ꯑꯗꯨꯒꯤꯗꯤ ꯌꯦꯅꯅꯤ ꯑꯗꯨꯒ ꯑꯩꯅ ꯈꯪꯕꯕꯨꯗꯤꯀꯣ ꯅꯪ ꯑꯥꯏꯅꯥ ꯈꯥꯟꯅꯕꯕꯗꯤ ꯐꯤꯒꯨꯝꯕ ꯈꯣꯡꯒꯨꯠꯒꯨꯝꯕ ꯑꯣꯣꯗ ꯑꯗꯨꯝ ꯄꯤꯅꯤꯡꯉꯥꯏ ꯀꯣ ꯈꯔ ꯄꯣꯠ ꯐꯕ ꯑꯣꯖꯤ ꯐꯅ ꯑꯣꯏꯔꯁꯨ ꯍꯧꯖꯤꯛꯀꯥꯟꯗꯤ ꯃꯤ ꯇꯣꯞꯄꯗꯤ ꯇꯪꯈꯥꯏ ꯇꯪꯈꯥꯏ ꯗꯤꯁꯀꯥꯎꯟꯗ ꯂꯩꯔꯒ ꯑꯣꯟꯂꯥꯏꯟꯗ ꯊꯥꯔꯒ ꯑꯗꯨꯝ ꯗꯨꯀꯥꯟ ꯗꯨꯀꯥꯟꯗ ꯌꯣꯟꯗ꯭ꯔꯁꯨ ꯃꯥꯒꯤ ꯃꯌꯨꯝꯗ ꯌꯣꯟꯕꯗꯣ ꯑꯗꯨꯒꯤ ꯇꯥꯏꯞꯇ ꯌꯨꯇꯨꯕꯔ ꯃꯨ ꯐꯜꯅ ꯀ
ꯍꯥ ꯍꯥ
ꯇꯥꯏꯇ ꯇꯧꯔꯗꯤ ꯑꯁ ꯑꯗꯨꯒꯤ ꯂꯝꯕꯤ ꯌꯥꯏ ꯍ ꯐꯥꯕ ꯎꯗꯤ ꯎ ꯎꯔ ꯂꯩꯕꯅꯦ ꯄꯩꯁꯥꯗ ꯂꯩ ꯇ
ꯑꯗꯨꯁꯨ ꯆꯨꯝꯃꯦ ꯅꯪ ꯍꯥꯏꯕꯁꯨ
ꯑꯣꯔꯤꯖꯤꯅꯦꯜ ꯑꯣꯔꯤꯖꯤꯅꯦꯜ ꯑꯣꯏꯔꯦꯁꯨ ꯀꯣ ꯑꯗꯨ ꯁꯦꯀꯦꯟ ꯍꯦꯟ ꯇꯗ ꯂꯤꯁꯤꯡ ꯑꯍꯨꯝ ꯄꯤꯕꯤꯗꯣꯏꯣ ꯋꯥꯟ ꯊꯥꯎꯖꯟ ꯐꯥꯏꯚ ꯍꯟꯗ꯭ꯔꯦꯠ ꯑꯗꯨꯒ ꯚꯤꯗꯤꯑꯣ ꯁꯤꯌꯥꯔ ꯇꯧꯕꯒꯨꯝꯕ ꯑꯗꯨꯕꯨꯂꯤ ꯑꯗꯨꯝ ꯗꯤꯁꯀꯥꯎꯟ ꯄꯤꯔꯒꯀꯣ ꯎ ꯑꯩꯈꯣꯏꯁꯨ ꯍꯤꯡꯅꯤꯉꯥꯏ ꯇꯧꯕ ꯑꯗꯨꯝ ꯑꯩꯈꯣꯏꯅ ꯃꯤ ꯑꯇꯣꯄꯗ ꯂꯧꯔꯁꯨ ꯑꯗꯨꯝ ꯍꯤꯡꯅꯤꯡꯉꯥꯏꯗ ꯑꯦꯖꯥꯖ ꯇꯧꯔꯒ ꯕꯤꯖꯤꯅꯦꯁ ꯂꯥꯏꯟ ꯇꯧꯔꯒꯀꯣ ꯑꯗꯨꯝ ꯇꯧꯔꯗꯤ ꯏꯪꯕ ꯌꯥꯕ ꯂꯝꯕꯤ ꯑꯃ ꯂꯩ
ꯅꯪꯒꯤꯗꯣ ꯐꯌꯦ ꯑꯗꯣ ꯅꯪꯒꯤꯁꯦꯜ ꯅꯪꯅ ꯅꯗ ꯈꯔꯗ ꯍꯦꯛ ꯍꯥꯎꯒꯗꯧꯕꯁꯦ ꯆꯥꯎꯕꯨꯗꯤ ꯆꯥꯎꯋꯦꯕ ꯑꯩꯈꯣꯏꯁꯦ ꯑꯁꯤꯒꯨꯝꯕꯁꯦ ꯈ ꯋꯥꯅꯤꯃꯀꯣ
ꯂ ꯃꯤꯅꯤꯃꯝꯗ ꯂꯥꯈ ꯀꯝꯕ ꯌꯥꯎꯗ꯭ꯔꯔꯤꯁꯤ ꯌꯥꯔꯣ
ꯃꯥꯅꯦ ꯑꯗꯨ ꯑꯩꯅ ꯉꯁꯥꯏ ꯍꯥꯏꯕꯒꯨꯝꯅ ꯉꯥꯔꯤꯗꯣ ꯉꯥꯔꯤ ꯑꯁꯤ ꯃꯣꯏ ꯀꯝꯄꯅꯤꯅꯔ ꯃꯣꯏ ꯁꯦꯝꯕ ꯃꯤꯁꯤꯡꯅ ꯊꯝꯕ ꯑꯃ ꯂꯩꯅ ꯃꯥꯒꯤ ꯕꯣꯇꯜ ꯑꯃ ꯑꯆꯥꯎꯕ
ꯍꯣꯏ ꯍꯣꯏ
ꯑꯗꯨ ꯑꯅꯤ ꯑꯍꯨꯝ ꯁꯨꯔꯗꯤ ꯑꯗꯨꯝ ꯄꯩꯁꯥꯁꯦ ꯂꯥꯛꯄꯅꯤ ꯍꯥꯏꯌꯦꯕ
ꯑꯣ ꯎ ꯂꯩꯕ ꯂꯩꯕꯅ ꯑꯃ ꯁꯦꯝꯃꯗꯣꯏꯔꯥ ꯑꯗꯨꯗ ꯍꯥꯞꯄꯗꯣꯏꯔꯥ
ꯑꯗꯨ ꯕꯣꯛꯁꯀꯨꯝꯕ ꯑꯍꯨꯝꯒꯨꯝꯕꯀꯣ
ꯎꯝ
ꯑꯗꯨꯒ ꯑꯗꯨ ꯑꯍꯨꯝꯁꯦ ꯀ꯭ꯂꯥꯁ ꯌꯧꯔꯒ ꯀꯣ ꯐꯥꯔꯁ ꯀ꯭ꯂꯥꯁ ꯁꯦꯀꯦꯟ ꯀ꯭ꯂꯥꯁꯀꯤꯗꯣ ꯁꯨꯃꯥꯏꯅ ꯇꯧꯔꯒ ꯑꯁꯤꯁꯦ ꯄꯩꯁ ꯏꯁꯥ ꯌꯥꯝ ꯂꯥꯛꯑꯦꯍ ꯑꯗꯨꯒ ꯑꯁꯤ ꯄꯣꯠꯁꯦ ꯅꯨꯡꯇꯤ ꯆꯥꯕ ꯄꯣꯠꯅꯤꯅꯀꯣ ꯑꯗ ꯑ ꯝ ꯂꯄꯥꯗ ꯅꯪꯅ ꯇꯝꯄꯥꯛꯇꯅ ꯂꯩꯔꯣ ꯀꯣ ꯈꯔ ꯍꯣꯅ ꯑꯗꯨꯒ ꯇꯥꯎꯗ ꯊꯥꯔꯛꯑꯣ ꯑꯗꯨꯒ ꯈꯨꯟ ꯆꯠꯂꯣ ꯈꯨꯟꯗ ꯅꯣꯏꯁꯨ ꯗꯗꯤ ꯈꯨꯟ ꯃꯤ ꯌꯥꯝꯈ꯭ꯔꯕꯅꯤꯅ ꯍꯟꯗꯛꯁꯤꯗꯤ
ꯍꯣꯏ
ꯈꯨꯟꯗꯗꯤ ꯌꯥꯝ ꯁꯤꯠꯅꯅꯤꯕꯅ ꯃꯥꯅ ꯂꯩꯔꯒ ꯈꯔ ꯅꯪꯅ ꯑꯞꯗꯦꯠ ꯇꯧꯔꯒꯀꯣ ꯁꯨꯃꯥꯏꯅ ꯍꯥꯏꯔꯤ ꯂꯧꯅꯤꯡꯕ ꯀꯩꯀꯩ ꯂꯩꯔꯗꯤ ꯌꯨꯝꯗ ꯀꯃꯔꯁꯤꯦꯜ ꯁꯨꯃꯥꯏꯅ ꯃꯆꯥ ꯇꯧꯔꯒꯀꯣ
ꯎꯝ
ꯑꯗꯨ ꯂꯧꯅꯤꯡꯕ ꯃꯤ ꯉꯥꯛꯇꯅꯤꯕ ꯉꯥꯔꯤꯁꯤꯗꯤ ꯅꯨꯡꯇꯤ ꯆꯥꯕ ꯄꯣꯠꯅꯤꯅ ꯎꯝ ꯑꯗꯨꯒ ꯏꯟꯀꯝꯁꯨ ꯌꯥꯝ ꯂꯥꯏ ꯍꯥꯏꯕ
ꯑꯣ
ꯑꯗꯨꯒꯤ ꯉꯥꯔꯤ ꯕꯤꯖꯤꯅꯦꯁꯁꯦ ꯍꯥꯟꯅ ꯇꯧꯒꯦ ꯍꯥꯏꯕꯗꯤ ꯉꯥꯔꯤ ꯇꯧꯔꯣ ꯍꯥꯏꯕꯀꯣ
ꯑꯣ
ꯉꯔꯤ ꯕꯤꯖꯤꯅꯦꯁ ꯇꯧꯕꯁꯦ ꯁꯤꯗꯦ ꯍꯤꯡꯉꯦ ꯍꯥꯏꯕꯀꯣ
ꯎꯝ
ꯁꯨꯃꯥꯏꯅ ꯑꯁꯤꯗꯅ ꯍꯧꯔꯒ ꯃꯆꯥ ꯃꯆꯥꯗꯨꯅꯀꯣ ꯅꯪꯅ ꯍꯧꯖꯤꯛ ꯍꯥꯏꯕꯒꯨꯝꯅ ꯑꯗꯨꯝ ꯆꯥꯎꯈꯠꯂꯒ
ꯍꯥꯏꯗꯤ ꯍꯧꯖꯤꯛꯛꯇꯃꯛ ꯄ꯭ꯂꯥꯟ ꯇꯧꯗ꯭ꯔꯁꯨ ꯃꯆꯥ ꯑꯗꯨꯅꯀꯣ ꯖꯁ ꯃꯆꯥ ꯑꯦꯞ ꯗ꯭ꯔꯣꯞ ꯑꯣꯐ ꯋꯥꯇꯔ ꯃꯦꯛ ꯑꯦ ꯃꯥꯏꯀꯤ ꯑꯣꯁꯟ ꯍꯥꯏꯕꯒꯨꯝꯅ
ꯎꯝ
ꯃꯆꯥꯗꯣ ꯐꯖꯅ ꯁꯤꯖꯤꯟꯅꯔꯗꯤ ꯑꯗꯨ ꯑꯩꯈꯣꯏ ꯑꯗꯨ ꯂꯩꯔꯦꯗ ꯑꯗꯨꯗꯤ ꯀꯣ ꯑꯩꯈꯣꯏꯁꯦ ꯄꯩꯁꯥꯁꯨ ꯈꯔ ꯂꯤꯛꯄ ꯇꯥꯔꯦ ꯂꯤꯛ ꯄꯩꯁꯥ ꯂꯤꯛꯇ꯭ꯔꯗꯤ ꯌꯥꯔꯣꯏꯕ ꯁꯤꯖꯤꯟꯅꯕ ꯄꯥꯏꯕ ꯍꯥꯏꯗꯨꯗꯤ ꯀꯣ
ꯎꯝ ꯑꯩꯗꯨ ꯑ ꯅꯍꯥꯟ ꯋꯥꯆꯦꯠ ꯐꯦꯁꯕꯨꯛ ꯏꯟꯁꯇꯥꯒ꯭ꯔꯥꯝꯗ ꯑꯃꯨꯛ ꯊꯤꯅꯑꯌꯦꯕꯀꯣ ꯑꯗꯨꯝ ꯑꯗꯨꯒꯨꯝꯕ ꯇꯧꯒꯦ ꯍꯥꯏꯔꯗꯤ ꯑꯗꯨꯝ ꯂꯥꯏꯟ ꯂꯧꯅꯤꯡꯉꯥꯏꯁꯨꯏ ꯍꯥꯏꯅꯀꯣ ꯑꯗꯩ ꯥꯔꯤꯒꯤ ꯅꯠꯇꯕ ꯑꯩ ꯍꯧꯖꯤꯛ ꯈꯣꯡꯎꯨꯠꯀꯨꯝꯕ ꯈꯣꯡꯎꯠꯁꯦ ꯑꯣꯔꯤꯖꯤꯅꯦꯜꯗ ꯑꯚꯔꯇꯥꯏ ꯑꯦꯠꯚꯔꯇꯥꯏꯁ ꯇꯧꯕꯗꯣ ꯂꯥꯏꯠꯇ ꯄꯥꯏꯔꯒ ꯑꯗꯨꯝ ꯇꯔ ꯄꯥꯏꯔꯒ ꯑꯗꯨꯝ ꯃꯊꯛꯇꯝ ꯑꯣꯟ ꯇꯧꯔꯒ ꯑꯗꯨꯝ ꯇꯧꯔꯁꯨ ꯀꯁꯨ ꯀꯥꯏꯗꯕ ꯑꯣꯔꯤꯖꯤꯅꯦꯜꯅꯦ ꯍꯥꯏꯌꯦꯕꯀꯣ ꯑꯗꯨ ꯑꯣꯔꯤꯖꯤꯅꯦꯜ ꯍꯥꯏꯗꯤ ꯑꯇꯣꯞꯄꯁꯤꯡꯗꯤ ꯂꯤꯁꯤꯡ ꯃꯉꯥ ꯃꯈꯥꯗ ꯀꯨꯝꯗꯕꯅꯦꯕ ꯃꯔꯤ ꯃꯉꯥ ꯈꯛꯇꯅꯦꯕꯀꯣ ꯑꯕꯨꯗꯗꯤ ꯃꯥꯔ ꯁꯦꯔꯠ ꯇꯔ ꯂꯥꯕ ꯃꯤꯁꯤꯡꯒꯤꯗꯤ ꯋꯥꯟ ꯊꯥꯎꯖꯟ ꯂꯤꯁꯤꯡ ꯑꯃ ꯆꯥꯇ꯭ꯔꯨꯛ ꯑꯗꯨꯒꯨꯝꯕꯗꯤ ꯄꯤꯌꯦ ꯍꯥꯏꯕꯀꯣ
ꯑꯣ
ꯝ ꯏꯝꯐꯥꯜ ꯃꯅꯨꯡꯗꯅꯦ ꯑꯗꯨꯝ ꯂꯥꯛꯑꯁꯨꯝ ꯂꯣꯏ ꯂ ꯂꯣꯏꯁꯤꯟ ꯂꯣꯏꯁꯤꯟꯈꯤꯕꯀꯣ ꯑꯗꯨꯒ ꯏꯁꯇꯨꯗꯦꯟꯒꯤꯁꯨ ꯑꯃꯨꯛ ꯈꯔ ꯇꯥꯕ ꯑꯗꯨꯗꯒꯤ ꯀꯣ ꯑꯗꯨ ꯕꯤꯖꯤꯅꯦꯁꯦ ꯑꯗꯨ ꯏꯝꯐꯥ ꯃꯅꯨꯡꯖꯟ ꯄꯣꯗꯤ ꯆꯠꯄꯤꯕꯀꯣ ꯑꯗꯨ ꯑꯣꯏꯗꯤ ꯇꯃꯦꯂꯣꯡꯗꯒꯨꯝ ꯃꯅ ꯇꯧ ꯑꯣꯏꯗꯤ ꯑꯁ ꯑꯦꯚꯔꯇꯥꯏꯁꯀꯨꯝꯕ ꯇꯧꯔꯒ ꯅ꯭ꯌꯨꯁꯄꯦꯄꯔꯗꯒꯨꯝꯕ ꯇꯧꯅꯤꯡꯉꯥꯏ ꯂꯩꯌꯦꯦꯅ ꯐ꯭ꯂꯥꯁ ꯇꯧꯔꯒꯀꯣ ꯅꯨꯡ ꯑꯣꯏꯔꯗꯤ ꯃꯤ ꯍꯦ ꯌꯥꯝ ꯅꯥꯅꯤꯕꯀꯣ
ꯍ ꯍ
ꯑꯗꯨꯒꯤ ꯇꯗ
ꯅꯪ ꯅꯪ ꯍꯧꯖꯤꯛ ꯍꯥꯏꯀꯣ ꯃꯥ ꯃꯃꯥꯟ ꯁꯦ ꯌꯥꯝ ꯇꯕꯤ ꯇꯟꯗꯕꯤꯗꯀꯣ ꯑꯩꯈꯣꯏꯅ ꯌꯣꯟꯒꯗꯕꯁꯦ
ꯍ
ꯀꯣꯐꯤ ꯇꯤꯛ ꯈꯔ ꯂꯩꯗꯧꯕ ꯀꯣ ꯑꯗꯨꯒ ꯄꯣꯠꯁꯦ ꯁꯤꯠꯂꯒ ꯑꯗꯨꯝ ꯂꯣꯏꯁꯤꯜꯂꯒ ꯑꯃꯨꯛ ꯑꯗꯨꯝ ꯂꯩꯔꯗꯤ ꯑꯩꯈꯣꯏꯅ ꯂꯩꯐꯝ ꯑꯗꯨꯗꯁꯨ ꯑꯗꯨꯝ ꯐ꯭ꯔꯤ ꯊꯣꯛꯄ ꯌꯥꯏꯑꯕꯀꯣ
ꯍꯣꯏ ꯑꯗꯨꯅꯦ
ꯈꯔ ꯌꯦꯡꯕꯤꯕ ꯌꯥꯔꯕ
ꯍꯣꯏ ꯑ ꯑꯁꯤ ꯁꯤꯗꯖꯤ ꯖꯁ ꯐꯣꯔ ꯑꯦꯛꯖꯥꯝꯄꯜ ꯂꯤꯁꯤꯡ ꯃꯉꯥ ꯆꯥꯝꯃꯉꯥ ꯂꯧꯔꯦ ꯍꯥꯏꯔ ꯀꯥꯟꯗ ꯑꯗꯨꯗ ꯆꯠꯂꯛꯀꯅꯤ ꯂꯤꯁꯤꯡ ꯑꯃ ꯆꯥꯇ꯭ꯔꯨꯛ ꯑꯗꯨꯝ ꯑꯣꯏꯔꯁꯨ ꯌꯦꯡꯁꯨ ꯐꯖꯅ ꯄꯣꯠ ꯆꯠꯂꯗꯤ ꯑꯗꯨꯁꯨ ꯑꯦ ꯁꯤꯕ ꯁꯤꯔꯔꯣꯏꯕꯀꯣ